ꯇꯥꯔꯕꯣ ꯇꯥꯔꯕꯣ
ꯇꯔꯦ ꯆꯥꯛ ꯆꯥꯔꯕꯣ
ꯠꯇꯦ
ꯎꯝ
ꯅꯪ ꯇꯕ
ꯑꯩꯁ ꯉꯁꯥꯏꯒ ꯆꯥꯥꯁꯟꯅꯂꯨꯕꯒꯤ ꯆꯥ ꯑꯗꯨꯗ꯭ꯔꯦ
ꯑꯉꯥꯡꯈꯩꯗꯤ ꯆꯥꯗ꯭ꯔꯕꯣ ꯑꯝꯇ
ꯑꯝ ꯆꯗ꯭ꯔꯦ ꯎꯄꯥꯝ ꯆ ꯈꯁ
ꯍꯋꯥꯏ ꯊꯣꯡꯉꯦ ꯃꯣꯏꯒꯦ
ꯃꯥꯏꯔꯤꯟ
ꯑꯣ ꯍꯣꯏꯅꯦ ꯃꯥꯅꯦ ꯑꯩꯈꯣꯏꯗꯤ ꯉꯥ ꯀꯧꯇꯥ ꯊꯣꯡꯉꯦꯅ ꯆꯥꯔꯦ
ꯎꯝ ꯆꯠꯁꯔꯗꯅ ꯇꯧꯔꯝꯕꯗ ꯍꯥꯏꯌꯣ
ꯎꯝꯖ ꯌꯥꯝ ꯁꯈꯤ ꯆ ꯅꯥꯟ ꯀꯕꯗꯤꯅꯠꯇꯦ ꯆꯥꯏ ꯆꯗ ꯆꯒ ꯀꯥꯏ ꯑ ꯄꯥꯔꯅ ꯂꯩꯦꯕꯅ ꯐꯔꯦꯪꯨꯡꯗꯦ ꯅꯣꯏꯃꯨꯡꯗꯤ ꯌꯦꯡꯗ ꯏꯪꯉꯣ ꯏꯁꯥ ꯁꯥꯕꯅꯤꯅ ꯀꯩꯝ ꯀꯥꯏꯔꯝꯃꯣꯏ
ꯎꯝ ꯑꯩꯈꯣꯏꯗꯤ ꯑꯦꯁꯤ ꯌꯥꯎꯕ
ꯅ ꯅꯣꯏꯗꯤ ꯑꯦꯁꯤꯁꯨ ꯌꯥ ꯑꯣꯔ ꯑꯗꯨꯝ ꯃꯤꯇꯔꯁꯨ ꯌꯥꯋ ꯀꯦ ꯇꯧꯗꯦꯕ
ꯁꯨ ꯀꯥꯏꯗꯦꯗ
ꯐꯁꯥꯏ ꯑꯗꯨꯁ ꯃꯥꯅ ꯆꯠꯂꯤ ꯊꯥꯒ ꯑꯃ ꯊꯣꯛꯇꯦ ꯁꯤꯗꯤ ꯉꯔꯥꯡꯈ ꯊꯥꯒ ꯑꯃ ꯊꯣꯛꯇ
ꯑꯩꯈꯣꯏꯗꯤ ꯊꯣꯛꯇꯤ ꯊꯣꯛꯑꯦꯕꯀꯣ
ꯑꯥ ꯃꯨꯁꯤ ꯃꯨꯁꯤ
ꯉꯁꯥꯏꯁꯦ ꯔꯨꯏꯌꯦꯕꯗꯥ
ꯎꯝ
ꯑꯗꯨꯒꯤ ꯂꯩꯆꯤꯟ ꯈꯔ ꯂꯩꯕ ꯑꯗꯨꯗꯨꯅꯅꯦ ꯊꯥꯁꯦ ꯈꯨꯝꯖꯤꯟꯕ
ꯎꯝ ꯎꯝ ꯎꯝ ꯎꯝ ꯎꯝ ꯅꯣꯡ ꯆꯨꯁꯤꯦ ꯊꯤꯈꯤꯦ ꯑꯗꯨꯅ ꯀꯃꯥꯏꯅ ꯇꯧꯋꯤ ꯊꯤꯜꯁꯤꯜꯂꯒ ꯎꯝ ꯎꯝ
ꯈꯨꯆꯨꯁꯦ ꯌꯥꯝꯁꯦ ꯇꯥꯗꯣꯏꯅꯦꯕ ꯆꯨꯕꯒꯤ ꯀ꯭ꯔꯣ ꯑꯗꯨꯣ ꯑꯩꯈꯣꯏꯁꯤ ꯁ꯭ꯀꯨꯜꯗ ꯁꯨꯔꯛꯇꯄꯅꯤ
ꯐ ꯂꯩ ꯔꯋꯥꯖ ꯍ ꯀꯁꯨ ꯀꯔꯤꯦ
ꯑ ꯋꯦꯗꯔꯁꯨꯦ ꯅꯩꯌꯦꯕ ꯍꯧꯖꯤꯛꯁꯨ ꯊꯥꯗꯤ ꯊꯣꯛꯑꯦ ꯍꯥꯏꯕ ꯈꯪꯅꯤ ꯑꯗꯨꯕꯨ ꯃꯁꯛꯇꯤ ꯎꯗꯕꯗꯣ
ꯍꯥꯥ
ꯑꯗꯨ ꯑꯣꯏꯕꯕꯣ
ꯎꯝ ꯎꯝ
ꯇꯥꯔꯕꯣ
ꯑ ꯇꯌꯦ ꯇꯌꯦꯦ
ꯑꯥ
ꯑꯩꯅ ꯍꯤ ꯇꯌꯨꯁꯟ ꯆꯜꯂꯦ ꯑꯗꯨꯒꯒ ꯑ ꯁꯤꯡꯖꯨ ꯆꯥꯔꯤ ꯁꯤꯡꯖꯨ ꯆꯥꯔꯅꯤ ꯁꯤꯡꯖꯨ ꯂꯩ ꯆꯠꯂꯤꯅꯤ ꯁꯤꯡꯖꯨ ꯉꯥꯏꯔꯤꯉꯩꯗ ꯅꯣꯡꯁꯨꯨ ꯊꯥꯔꯛꯑꯦ
ꯑꯁ
ꯏ ꯃꯤ ꯄꯟꯖꯂ ꯀꯥꯏꯌꯦꯂꯡꯁꯤ ꯋꯥꯦ
ꯍꯧꯖꯤꯛꯁꯦ ꯃꯄꯥꯟ ꯂꯝꯒꯤ ꯇꯥꯏꯞꯇ ꯃꯅꯤꯄꯨꯔꯒꯤ ꯋꯦꯗꯔꯁꯦ ꯇꯝꯕ ꯉꯝꯗꯦ ꯍꯥꯏꯗꯤ ꯑꯧ ꯅꯣꯡꯁꯦ ꯃꯥꯏ ꯃꯄꯜꯂꯝ ꯆꯨꯕꯩ ꯇꯥꯔ ꯖꯣꯔ ꯨꯔꯣ ꯑꯃꯨꯛ ꯈꯂꯥꯡ ꯍꯥꯡꯈꯤꯕ ꯃꯇꯦꯛ ꯈꯔ ꯑꯗꯨ ꯆꯨ ꯃꯇꯦꯛ ꯈꯔ ꯆꯨꯗꯕꯤꯁꯦ ꯌꯥꯝ ꯇꯧꯔꯦꯕ ꯍꯧꯖꯤꯛꯁꯤꯗꯁꯦ
ꯇꯋꯦ ꯇꯋꯦ
ꯑ
ꯇꯧ ꯊꯥꯁ
ꯑꯅꯦ ꯊꯥ ꯊꯥꯗꯤ ꯊꯣꯛꯑꯦ ꯍꯥꯏꯕꯒꯤ ꯃꯉꯥꯜꯗꯤ ꯈꯤꯇꯪ ꯐꯪꯉꯦ ꯊꯥ ꯃꯁꯛꯇꯤ ꯎꯗꯕꯤꯗꯣ ꯑꯗꯨ ꯑꯣꯏꯔꯦ ꯂꯩꯥꯏꯆꯤꯠꯟꯅ ꯈꯨꯝꯖꯤꯟꯈꯤꯕꯒꯤ ꯍꯣꯔꯦꯟ ꯅꯨꯃꯤꯗꯥꯡ ꯑꯣꯔ ꯍꯌꯦꯡ ꯅꯣꯡꯉꯥꯜꯂꯝꯗꯥꯏꯗꯤ ꯅꯣꯡ ꯆꯨꯒꯗꯕ ꯃꯥꯜꯂꯦ
ꯑꯥꯎ ꯑꯇ ꯆꯨꯒꯅꯔ ꯁ ꯈꯥꯟꯗꯗ
ꯃꯤ ꯌꯥꯎ ꯆꯣ ꯐꯂꯣ ꯐꯦ ꯊꯕꯛꯁꯨ ꯆꯥꯎꯁꯤꯁꯤꯗ ꯌꯦꯠꯇꯅꯕ ꯍꯒꯠ ꯅꯤꯡꯖꯗꯕ꯭ꯔꯥ
ꯃꯥ ꯍꯪꯒꯠꯅꯤꯡꯗꯦ ꯍꯥꯏꯕꯣꯡꯗꯨ ꯍꯥꯏꯗꯤ ꯏꯪꯊꯔ ꯑꯗꯨ ꯇꯗ ꯅꯨꯡꯉꯥꯏꯕ ꯁꯆꯜꯂꯒ ꯀꯗ ꯑꯗꯨ ꯑꯗꯨꯅ ꯊꯕ ꯀꯑꯦ
ꯃꯅꯤꯛ ꯍꯒꯦꯕꯦꯗꯁꯦ
ꯑꯦꯥꯥꯔ
ꯇꯝꯕ ꯉꯝꯗꯦ ꯑꯥ
ꯑꯅꯦ ꯄ ꯍꯥꯏꯗ
ꯃꯣꯏ ꯑꯦꯛꯖꯥꯝ ꯔꯤꯖꯜ ꯊꯣꯛꯅꯕꯒꯤꯅꯦ
ꯎ ꯑꯗꯥꯏꯅ
ꯊꯕ꯭ꯔ
ꯇꯥꯏꯌꯦ
ꯑꯦꯛꯖꯥꯝꯁꯤꯗ ꯊꯣꯛꯣꯡꯅꯕꯖꯅ ꯅꯝꯊꯣꯛꯏꯀꯣ
ꯀꯅꯥ ꯂꯩꯒꯦ ꯃꯣꯏ ꯅꯨꯄꯥ ꯈꯔ ꯂꯩꯔ
ꯑꯗꯣ ꯍꯥꯏꯗꯤ ꯅꯝ ꯊꯣꯛꯄꯗ ꯑꯩꯅ ꯍꯥꯏꯅꯤꯡꯉꯤ ꯑꯗꯨꯝ ꯈꯔ ꯍꯣꯏ ꯊꯤꯔꯛꯑꯦ ꯍꯥꯏꯗꯤ ꯎ ꯄꯦꯄꯔꯒꯨꯝꯕ ꯐꯖꯗ꯭ꯔꯦ ꯍꯥꯏꯕ ꯈꯔ ꯑꯣꯚꯔ ꯔꯥꯏꯇꯤꯡ ꯌꯥꯎꯕꯗꯣ ꯌꯥꯝ ꯊꯣꯛꯑꯒ ꯑꯇꯩꯗꯤ ꯁꯠ ꯁꯠ ꯇꯧꯔꯗꯤ ꯊꯨꯏꯗꯅ
ꯑꯗꯨ ꯇꯧꯗꯕꯤ ꯂꯩꯔꯥ ꯀꯩꯗꯧꯅꯣ ꯃꯗꯨꯨꯗ
ꯈꯛꯇꯅꯨꯡ ꯉꯥꯏꯅ ꯂꯩꯔꯦ ꯃꯥꯔꯁꯤꯠꯇꯣ ꯑꯩ ꯈꯛꯇꯪ ꯅꯠꯇ꯭ꯦ ꯎꯗ꯭ꯔꯤꯁꯦ ꯃꯤ ꯎꯗꯕ ꯌꯥꯎꯅꯔꯦꯀꯣ ꯅꯪꯒꯤꯗꯤ ꯇꯥꯏꯌꯦ ꯑꯩꯒꯤꯔꯣ ꯇꯥꯗ꯭ꯔꯤꯁꯦ
ꯗꯤ ꯑꯩ ꯅꯪꯅ ꯑꯣꯖ ꯑꯃꯨꯛ ꯆꯠ ꯑꯗꯨ ꯇꯧ ꯍꯥꯏꯕ ꯋꯥꯅ ꯃꯥꯇꯕ ꯍꯪꯗꯤ
ꯑꯗꯨꯅꯦ ꯅꯪꯗꯣ ꯑꯩ ꯈꯗꯤ ꯎꯗꯕ ꯌꯥꯎꯔꯦ
ꯀꯁꯨ ꯀꯩꯅꯣ ꯍꯥꯏꯕꯗꯣ ꯅ ꯀꯩꯗꯣ ꯀꯔꯤ ꯌꯥꯗꯕ ꯌꯥꯎꯔꯒꯦꯕ ꯎꯝ
ꯑꯩꯅ ꯑꯣ ꯑꯩꯒꯤ ꯂꯝꯅꯦꯁꯦ ꯑꯩ ꯈꯪꯉꯦꯕ ꯑꯗꯨꯗꯩꯗꯤ ꯑꯩ ꯁꯤꯗꯤ ꯌꯥꯔꯣꯏ ꯑꯩ ꯀꯣꯟ ꯍꯧꯧꯔꯒꯦ ꯎꯝ ꯍꯥꯏꯦꯩꯅ ꯊꯥꯗꯤꯠ ꯊꯥꯒꯠꯈ꯭ꯔꯕꯅꯤ ꯃꯥꯗꯣ ꯑꯩꯒꯤ ꯍꯦꯛ ꯃꯇꯨꯡꯗꯅꯤꯑꯅ ꯍꯥꯏꯈꯤꯕꯅꯦꯕ
ꯑ
ꯗ
ꯑꯩ ꯍ ꯈꯨꯠꯇ ꯊꯥꯎ ꯆꯣꯡꯈꯤꯕꯗꯣ
ꯎꯝ
ꯗꯥꯛ ꯑꯅꯤ ꯂꯩꯈꯤꯕꯗꯣ ꯁꯝꯕ꯭ꯔꯨꯗꯧ ꯇꯧꯔꯦ ꯍꯥꯏꯕꯝ ꯇꯧꯋꯦ ꯍꯌꯦꯡ ꯑꯩ ꯑꯗ ꯈꯪꯉꯦ ꯀꯩꯅ ꯁꯤꯗ ꯑꯃꯨꯛ ꯂꯩꯔꯝꯁꯤꯅ ꯈꯜꯂꯦ ꯑꯗꯨꯒ ꯊꯥꯎ ꯁꯣꯡꯕ ꯅꯤꯡꯁꯤꯡꯪꯉꯦ
ꯍꯌꯦꯡ ꯌꯦꯡ ꯈꯟꯒꯦꯗꯥꯛ ꯈꯨꯂꯩꯗ ꯅꯣꯛꯅꯤꯡꯉꯦ ꯍꯥꯏꯕ ꯑꯥꯎ ꯁ ꯁꯝꯕ꯭ꯔ ꯊꯤꯃꯂꯕ ꯍꯌꯦꯡ ꯌꯦꯟꯒꯔꯣꯏꯁꯦ ꯑꯩꯈꯣꯏ ꯃꯥꯅ ꯍꯌꯦꯡ ꯏꯟꯁꯥꯡ ꯍꯥꯋꯥꯏ ꯀꯪꯇꯥꯛ ꯊꯣꯡꯉꯣꯌꯦ
ꯑꯩꯅ ꯍꯋꯥꯏ ꯈꯤꯔꯥ ꯀꯥꯟꯁꯤꯗ ꯆꯧꯒ꯭ꯔꯤ ꯊꯣꯡꯉꯝꯒꯦꯅ ꯍꯥꯏꯕ ꯑꯗꯨꯅ ꯑꯩꯅ ꯑꯗꯨ ꯊꯣꯡꯃꯟ ꯗꯥꯅ ꯍꯋꯥꯏ ꯈꯤꯔꯦ꯫ ꯍꯥꯏꯕꯥ ꯑ ꯍꯥꯏꯅꯦ ꯅ ꯍꯋꯥꯏ ꯑꯁꯥꯡꯕꯤ ꯈꯔ ꯈꯔ ꯄꯥꯔꯦ ꯑ ꯀꯥꯡꯉꯧ ꯉꯧꯅ ꯍꯋꯥꯏꯁꯥꯕꯤ ꯂꯣꯏꯁꯜꯂꯦ ꯎꯝ ꯍꯋꯥꯏ ꯑꯁꯡꯕꯤ ꯂꯣꯏꯔꯦ ꯍꯧꯖꯤꯛ
ꯎꯝ
ꯊꯕꯤꯁꯨ ꯂꯣꯏꯔꯦ
ꯂꯣꯏꯁꯤꯜꯂꯛꯑꯦ ꯍꯧꯖꯤꯛ ꯑꯃꯨꯛ ꯈꯔꯥ ꯂꯩꯔꯗꯤ ꯏꯪꯊꯝꯊꯥꯒꯤ ꯑꯃꯨꯛ ꯍꯧꯅꯔꯛꯑꯅꯤ ꯊꯥꯕ
ꯐꯪꯒꯥꯑꯥꯅꯤ ꯅꯤ ꯐꯪꯒꯥꯅꯤ ꯍꯡꯒꯥꯝ ꯀꯣꯕꯤ ꯐꯨꯟ ꯗꯨꯝꯕ ꯑꯃꯨꯛ ꯍꯧꯔꯛꯑꯥꯅꯤ
ꯎꯝ ꯑꯁ ꯊꯥ ꯖꯦ ꯃꯌꯦꯛ ꯈꯔ ꯈꯗꯤ ꯁꯦꯡꯇꯣꯔꯛꯑꯦꯍꯦ
ꯅꯪ ꯃꯄꯥꯟꯗꯥ ꯂꯩꯔꯤꯔꯣ
ꯂꯩ
ꯐꯥꯃꯨꯡ ꯗ ꯃꯨꯛ ꯆꯥꯡꯒꯦ ꯑꯃꯥꯗꯛ ꯆꯪ ꯑꯃꯗꯛ ꯆꯪ ꯀꯟꯥꯡ ꯅꯥꯖꯨ ꯀꯥꯡ ꯄꯥꯏꯕꯔꯥ
ꯐꯥꯏꯌꯦ ꯌꯥꯝꯅ ꯈꯨꯄꯥꯏ ꯑꯃꯥꯅꯦ ꯄꯥꯏꯌꯦ ꯌꯥꯝ ꯄꯌꯦ
ꯑꯩꯈꯣꯏꯖꯨ ꯀꯥꯡ ꯌꯥꯝ ꯄꯥꯏ ꯍꯥꯏꯕꯥ
ꯎꯝ ꯁꯤ ꯀꯥꯡ ꯌꯥꯝ ꯍꯧꯔꯤꯖꯦ ꯅꯣꯡ ꯆꯨꯗꯣꯏ ꯑꯣꯏꯔꯝꯒꯅꯤ ꯑꯗꯨ ꯅꯠꯇ꯭ꯔꯒꯅ ꯍꯟꯇꯛꯀꯤꯖꯦ ꯈꯔꯁꯨ ꯍꯦꯟꯖꯤꯟꯕ꯭ꯔꯥ ꯀꯩꯅꯣꯝ ꯇꯧꯋꯤꯀꯣ
ꯈꯪꯗꯦ ꯎꯝ ꯂꯒꯤ ꯁ ꯂꯒꯤ ꯁꯃꯔꯁ ꯁꯃꯔꯗꯥꯝ ꯇꯔ
ꯑꯩ
ꯍꯌꯦꯡ ꯀꯩꯅꯣꯅ ꯀꯩ ꯀꯩ ꯍꯪꯉꯛꯀꯗꯣꯏꯅꯣ ꯑꯣꯏ ꯍꯌꯦꯡ ꯂꯥꯛꯇꯣꯏꯗꯣ ꯃꯥ ꯄꯥ ꯀꯠꯇꯅ ꯀꯩꯀꯩ ꯈꯗ꯭ꯔ ꯀꯩꯀꯩ ꯄꯨꯔꯛꯇꯣꯏꯦꯅꯦ ꯀꯩ ꯄꯨꯔꯣ ꯅꯪꯒꯤ ꯏꯁ ꯁꯥ ꯃꯥꯁꯦ ꯑꯗꯨꯝꯕ ꯀꯩ ꯈꯔ ꯄꯨꯔꯒ ꯂꯥꯛꯑꯣ ꯀꯩꯝ ꯄꯨꯔꯛꯏ ꯀꯩꯅꯣ ꯀꯩꯗꯧ ꯏꯅꯣ ꯍꯥꯏꯔꯦ ꯑꯗꯨꯗꯩꯗ ꯀ꯭ꯂꯥꯁ ꯀꯥ ꯆꯪꯗꯣꯏꯅꯣ ꯑꯩ ꯀ ꯀ ꯄꯦꯁꯔ ꯍꯥꯏ
ꯍ ꯍꯥꯡꯗꯔꯅꯤ ꯍꯥꯡꯋꯥ ꯁꯔ
ꯑꯩꯅꯥ ꯑꯥ ꯑꯩꯅ ꯍꯥꯏ ꯌꯥꯝ ꯀꯟꯅ ꯍꯪꯛꯑꯣꯍꯦ ꯅꯪ ꯁꯨꯝ ꯀꯩ ꯁꯕꯖꯦꯛ ꯇꯞꯄꯟꯅ ꯍꯅꯩ ꯑꯗꯨꯝꯕ ꯈꯔ ꯍꯪꯉꯛꯀꯅ ꯑꯗꯨꯅ ꯑꯄꯥꯝꯕꯗꯣ ꯍꯥꯏꯔ ꯃꯥ ꯍꯤꯗꯤ ꯍꯥꯏꯔꯛ ꯀꯩꯅꯣ ꯃꯥꯏ
ꯑ
ꯍꯤꯟꯗꯤ ꯗꯤ ꯍꯥꯏꯕꯤꯔꯛ ꯀꯅꯣ ꯍꯥꯏꯁꯤꯅꯦ ꯑꯦ ꯅꯪ ꯍꯩꯅꯗꯕꯗꯣ ꯍꯥꯏꯅꯕꯗꯣ ꯑꯗꯨꯝ ꯍꯥꯏꯌꯣ ꯃꯣꯏ ꯍꯪꯉꯛ ꯑꯗꯨꯝ ꯈꯨꯝꯃꯥ ꯂꯣꯏꯔꯦ ꯀꯔꯤꯝ ꯍꯪꯉꯛꯑꯣꯅ ꯍꯥꯏꯕ ꯑꯗ ꯑꯩꯅ ꯍꯞꯇꯥꯃꯨꯛꯇꯤ ꯑꯗꯨꯝ ꯀ꯭ꯂꯥꯁꯇꯣ ꯑꯩ ꯒꯔꯥ ꯀꯅꯥꯅꯣꯝꯒ ꯑꯗꯨꯝ ꯆꯪꯗꯤ ꯆꯪꯅꯤ ꯑꯅꯤ ꯆꯪꯉꯅꯤꯅ ꯅꯊꯛꯗ ꯊꯗꯣꯛꯏ ꯍꯥꯗꯣꯛꯄꯕꯨꯗꯤ ꯑꯗꯨꯗꯨꯝꯁꯉꯅꯤꯅ ꯍꯥꯏꯒꯤꯕꯅꯦꯕꯥ
ꯑꯅꯤ ꯆꯪꯃꯤꯅꯥꯅꯤꯅꯥ ꯍꯥꯏ ꯑꯩꯅ ꯄꯨꯡ ꯅꯤꯄꯥꯟꯒ ꯃꯤꯅ ꯐꯤꯐꯇꯤꯗꯨꯗ ꯅꯪꯅꯕ ꯂꯣꯏꯁꯤꯜꯂꯣ ꯍꯥꯏꯔ ꯀꯩꯅꯣ ꯍꯥꯏꯁꯤꯕꯣ ꯑꯩ
ꯂꯟꯃ ꯉꯥꯜꯂꯦ
ꯑꯩꯅ ꯍꯌꯦꯡꯗꯤ ꯐꯥꯔꯁ ꯗꯦꯅꯤ ꯈꯔ ꯈꯔ ꯉꯟꯅ ꯄꯨꯕꯤꯔꯛꯑꯣ ꯍꯥꯏꯔꯒ
ꯂꯣꯏꯁꯟꯕ ꯂꯣꯏꯔꯝꯃꯣ ꯑꯗꯨꯒ ꯑꯩ ꯊꯣꯛꯂꯛꯑꯒꯦꯅ ꯍꯥꯏꯕ ꯑꯩꯗꯤ ꯍꯦꯛꯇ ꯌꯥꯝꯃꯦ ꯍꯥꯏꯕ
ꯑꯩꯗꯤ ꯌꯥꯍꯧ ꯊꯦꯡꯖꯕꯤꯅꯤ ꯇꯨꯝꯅꯕꯕꯨ ꯍꯣꯠꯅꯕꯗ
ꯍꯪꯅꯕ ꯌꯥꯒꯗ꯭ꯔꯣ
ꯑꯗꯨꯝ ꯌꯥꯅꯤꯗ ꯃꯥ ꯅꯨꯄꯤ ꯈꯨꯇꯣꯡ ꯇꯣꯡꯗꯧꯅꯤ ꯅꯨꯄꯥ ꯈꯨꯇꯣꯡ ꯇꯣꯡꯗꯣꯏꯅꯤꯅꯦ
ꯑ ꯑꯗꯨꯅꯗꯤ ꯐꯔꯅꯤ
ꯑꯉꯥꯡꯒꯤ ꯕꯦꯒꯇꯣ ꯃꯥꯅ ꯀꯣꯟꯖꯒ꯭ꯔ ꯂꯣꯏꯔꯦ ꯑꯗꯨꯒꯤꯕꯨꯗꯤ
ꯎꯝ
ꯌꯦꯡꯉꯅꯤ ꯍꯌꯦꯡ ꯗꯨꯒ ꯍꯧꯖꯤꯛꯁꯤꯀꯣ ꯑꯥꯏꯁ ꯀ꯭ꯔꯤꯝꯁꯦ ꯄꯛꯆꯥꯗ ꯆꯥꯅꯤꯡꯉꯤ ꯍꯥꯏꯕ ꯑꯌꯤꯡꯕꯁꯦ
ꯀꯩꯝ ꯆꯥꯅꯤꯡꯗꯦꯕ ꯑꯥꯏꯁ ꯀ꯭ꯔꯤꯝ ꯒꯨꯝꯕꯁꯦ ꯌꯥꯝ ꯆꯥꯅꯤꯡꯉꯦꯕ ꯍꯦꯛꯇ ꯎꯝ
ꯍꯦꯛꯇ ꯑꯩꯅ ꯍꯥꯏꯁꯤꯅꯦ ꯑꯃ ꯑꯥꯏꯁ ꯀ꯭ꯔꯤꯝ ꯀꯣꯜ ꯀꯩꯅꯣ ꯃꯈꯨꯝ ꯀꯨꯞꯄꯤꯃ ꯂꯩꯕꯗꯣ ꯑꯆꯧꯕ ꯑꯃ ꯇꯦꯡꯀꯣꯠꯇꯧ ꯇꯧꯕꯤꯒꯦ ꯇꯤꯐꯤꯟꯗꯧ ꯇꯧꯕꯤꯃ ꯂꯩꯕꯗꯣ ꯑꯗꯨꯗꯨꯝ ꯆꯥꯔꯁꯨ ꯄꯦꯟꯗꯧ ꯃꯥꯟꯗꯦ ꯍꯥꯏꯁꯦ
ꯍꯝ ꯍꯝ ꯑꯉꯥꯡꯒꯩꯗꯤ ꯐ꯭ꯔꯤꯖꯇ ꯏꯁꯤꯡ ꯑꯌꯤꯡꯕ ꯊꯝꯕꯩ ꯑꯏꯪꯕ ꯌꯥꯝ ꯊꯛꯅꯩ ꯑꯩꯗꯤ ꯑꯁ ꯁꯥꯏꯅ ꯑꯃꯨꯛꯇꯪ ꯊꯛꯎꯕ꯭ꯔꯥꯕꯨ ꯆꯤꯡꯖꯟꯗꯅ ꯊꯛꯉꯝꯗ ꯇꯣꯛꯑꯦ
ꯎꯝ ꯑꯩꯗꯤ ꯊꯑꯣꯏꯅ ꯑꯗꯨꯝ ꯑꯌꯪꯕꯗꯤ ꯌꯥꯝ ꯑꯃꯨꯛ ꯊꯛꯄ ꯉꯝꯗꯦ ꯍꯥꯏꯗꯤ ꯈꯅꯥꯎꯗ ꯍꯦꯛꯇ ꯄꯥꯜꯂꯦ ꯍꯥꯏꯕ
ꯈꯅꯥꯎ ꯅꯠꯇꯤ ꯏꯕꯦꯃꯃꯥ ꯌꯥꯒ ꯂꯣꯏ ꯆꯤꯡꯁꯟꯈ꯭ꯔꯦ
ꯑꯧ ꯑꯗꯨꯕꯨꯗꯤ ꯆꯤꯡꯁꯤꯟꯕꯅꯤ ꯆꯤꯡꯁꯟꯗꯗꯤ ꯀꯩꯅꯣ ꯅꯨꯡꯗꯥꯡꯖꯤꯗ ꯊꯛꯑꯦ ꯅꯪꯁꯨ
ꯍꯣꯏ
ꯉꯁꯥꯏ ꯋꯥꯏꯅꯦ ꯆꯥꯛ ꯊꯣꯡꯕ ꯂꯣꯏꯔꯛꯄꯩꯗꯣ ꯑꯗꯨꯗ ꯁꯥꯃꯟꯂꯕ ꯁꯥꯃꯟꯕꯒꯤ
ꯑꯣ ꯑꯗꯨꯗꯤ ꯑꯩ ꯊꯝꯃꯒꯦꯀꯣ
ꯍꯣ ꯍꯣ ꯍꯣꯏ ꯊꯝꯃꯒꯦ
ꯑꯥ ꯑꯥ